ꯍꯂ
ꯍꯂꯣ
ꯑ ꯇ ꯇꯥꯏ
ꯍꯜꯂꯣ ꯕ꯭ꯔꯣ ꯇꯥꯕ꯭ꯔꯣ
ꯇꯥꯏ ꯇꯥꯏꯌꯦ ꯎ ꯀꯗꯧꯅꯣ
ꯀꯦꯗꯣꯔꯣꯃꯤꯌꯣ ꯕ꯭ꯔꯣ
ꯑꯁ ꯀꯩꯁꯨ ꯇꯧꯔꯤꯗ ꯁꯨꯝ ꯂꯝꯕꯤꯗ ꯆꯠꯂꯗ ꯅꯪꯗꯤꯦ
ꯑꯩꯁꯦ ꯀꯩꯁꯨ ꯇꯧꯗꯦꯗ ꯌꯨꯝꯗ ꯁꯨꯝ ꯂꯩꯔꯤꯗ ꯀꯩꯅꯣ ꯉꯁꯥꯏ ꯕꯣꯜ ꯌꯦꯡꯕ꯭ꯔꯣ
ꯉꯁꯥꯏ ꯀꯔꯝꯕ ꯃꯦꯠꯁꯇꯔꯣ
ꯄꯣꯔꯇꯨꯒꯥꯜꯒꯤ ꯃꯦꯁꯡꯕ꯭ꯔꯣ
ꯑ ꯌꯥꯉꯦ
ꯑꯁ ꯑꯩꯗꯤ ꯄꯣꯔꯇꯨꯒꯜꯗꯨ ꯄꯨꯗꯧ ꯃꯥꯜꯂꯒ ꯀꯥꯈꯤ ꯀꯈꯤꯇ ꯉꯅꯨꯡ ꯉꯥꯏ ꯃꯣꯏ ꯑꯩ ꯄꯔꯅꯤ ꯑꯗꯨꯅꯤ ꯄꯔꯅꯤ ꯂꯩꯅꯤ ꯑꯁ ꯒꯨꯒꯣꯜꯗꯣ ꯑꯣꯞꯁꯥꯏꯠ ꯑꯣꯏꯔꯝꯗ꯭ꯔꯗꯤ ꯑꯗꯨꯅꯤ ꯑꯁ ꯗꯥꯎ ꯌꯥꯏ ꯍꯤꯗꯤꯡꯗ ꯃꯣꯏ ꯑꯅꯤ ꯀꯥꯔꯛ ꯇꯧꯁꯤꯟꯈꯤ ꯆꯥꯛ ꯆꯥꯔꯕꯣ ꯆꯥꯛ ꯆꯥꯔꯕꯔꯕ꯭ꯔꯣ ꯍꯂꯣ ꯇꯥꯕꯔꯕ꯭ꯔꯣ ꯇꯥꯔꯕ꯭ꯔꯣ